ꯑꯩꯒꯤꯗꯣꯒꯦꯀꯣ
ꯆꯠꯂꯦ ꯉꯗꯤ ꯀꯩꯅꯣꯝ ꯇꯧꯤꯅꯦ ꯍꯥꯏꯗꯤ ꯅꯍꯥꯟꯗꯤ ꯋꯥꯟ ꯇꯥꯏꯝ ꯇꯧꯔꯒ ꯑꯗꯨꯝ ꯆꯠꯄꯅꯤ ꯉꯁꯤꯗꯤ ꯑꯗꯨꯝ ꯏꯁꯃꯨꯠ ꯑꯣꯏꯕ ꯃꯥꯜꯂꯦ
ꯎꯝ ꯅꯪ ꯇꯧ ꯌꯥꯔꯦꯅꯦ
ꯑꯩꯁꯨ ꯑꯩꯒꯤꯗꯃꯛꯇꯁꯨ ꯐꯩꯔꯗ ꯑꯗꯨꯕꯨꯗꯤ ꯑ ꯑꯦ ꯇꯥꯄ
ꯍꯣꯏ
ꯑ ꯎꯝ ꯑ
ꯑꯣ
ꯍꯧꯖꯤꯛꯀꯤꯗꯨꯗꯤ ꯂꯣꯏꯁꯟꯁꯦ ꯑꯗꯨꯒ ꯑꯁꯤ ꯂꯥꯁ ꯇꯧꯔꯁꯦ
ꯍꯣꯏ
ꯀꯣ ꯏꯃꯥꯟꯅꯕꯗꯣ ꯅꯪ ꯑꯩꯒꯤ ꯍꯧꯖꯤꯛ ꯂꯥꯛꯄ ꯇꯥꯕ꯭ꯔꯥ ꯉꯁꯥꯏꯗꯣ
ꯍꯥꯥ
ꯑꯩꯒꯤ ꯎꯝ ꯑꯩꯒꯤ ꯔꯤꯡ ꯂꯥꯛꯄꯗꯨꯣ ꯇꯥꯍꯕ꯭ꯔꯕ ꯉꯁꯥꯏ
ꯇꯥꯟ ꯑꯗꯨꯗ
ꯑ ꯑꯩꯗꯤ ꯃꯅꯕꯗ ꯀꯣ ꯎꯝ ꯎ ꯃꯤꯁ ꯀꯣꯜ ꯂꯥꯛꯄ ꯑꯗꯨꯒꯤ ꯑꯦꯅꯝ ꯃ ꯄꯥꯏꯀ ꯇꯔꯅꯁꯦꯁ ꯊꯥ ꯌ
ꯎꯝ
ꯍꯌꯦꯡꯕꯣꯜ ꯌꯦꯡꯗꯣꯏꯔꯥ ꯅꯪ
ꯈꯪꯗꯨꯅ ꯀꯃꯥꯏꯅ ꯇꯧꯔꯁꯤꯔ
ꯍꯌꯦꯡ ꯑꯌꯨꯛꯀꯤ ꯂꯩꯌꯦ ꯑꯥꯔꯖꯦꯟꯇꯤꯅꯥꯒꯤ ꯁꯤꯛꯁ ꯊꯥꯔꯇꯤꯗ ꯌꯦꯡꯉꯣ
ꯑꯦꯁ ꯁꯞꯄꯣꯔꯠ ꯇꯧꯕꯤꯔꯣꯏ ꯃꯈꯣꯏꯕꯨꯗꯤ
ꯀꯌꯥꯃꯨꯛꯁꯨ ꯐꯠꯇꯕ꯭ꯔꯥ
ꯍ
ꯁꯄꯣꯔꯠ ꯇꯧꯗ꯭ꯔꯁꯨ ꯉꯝꯒꯅꯤꯗ ꯑꯗꯨꯕꯨꯗꯤ ꯁꯨꯝ ꯐꯖꯕꯗꯣ ꯌꯦꯡꯉꯣ ꯍꯥꯏꯒꯦ ꯇꯧꯕꯅꯤ ꯅ ꯎ ꯐꯖꯩꯗꯅ ꯃꯣꯏꯒꯤꯗꯤ ꯅꯣꯏꯒꯤꯒ ꯃꯥꯟꯅꯗꯦꯕ
ꯍꯣꯏ ꯍꯥꯏꯑ ꯌꯥꯝ ꯍꯥꯏꯑꯦ ꯐꯥꯒꯤꯅꯦ ꯑꯗꯨꯝ ꯐꯖꯩ ꯐꯖꯕꯝ
ꯎꯝ
ꯃꯤ ꯃꯥꯒꯤ ꯐꯦꯟꯁꯤꯡꯅ ꯈꯔ ꯑꯣꯚꯔ ꯔꯤꯌꯦꯁꯟꯒꯨꯝꯕ ꯇꯧꯕ ꯀꯥꯟꯗ ꯄꯥꯝꯗꯦ ꯍꯥꯏꯕꯅꯤꯗ ꯅꯠꯇ꯭ꯔ
ꯎꯝ ꯑꯁ ꯅꯍꯥꯟꯒꯤꯗꯣ ꯑꯩꯗꯤ ꯄꯔꯗꯣꯏꯔꯅ ꯄꯥꯈꯠꯂꯒ ꯂꯩꯕꯅꯤ ꯑꯗꯨꯒ ꯉꯝꯈ꯭ꯔꯦ ꯃꯣꯏꯅ ꯎꯝ
ꯅꯣꯡꯗꯤ ꯅꯨꯡꯁꯤ ꯖꯤꯞꯁꯤꯡꯁꯨ
ꯎꯝ ꯑꯗꯣ ꯃꯣꯏꯗꯣ ꯂꯥꯁꯇ ꯀꯣꯝꯄ꯭ꯂꯦꯟ ꯇꯧꯔꯒ ꯂꯩꯕꯗꯣ ꯑꯩꯒꯤ ꯑꯗꯨꯝꯕ ꯇꯧꯕꯗꯨ ꯅꯨꯡꯉꯥꯏꯇꯦ ꯑꯣ
ꯑꯗꯨ ꯑꯩꯗꯤ ꯌꯦꯡꯗꯕꯅꯤꯅ ꯈꯥꯡꯗꯦꯗ
ꯎꯝ ꯃꯣꯏꯒꯤ ꯀꯣꯆꯁꯤ ꯌꯧꯔꯒ ꯐꯤꯌꯥꯔ ꯑꯣꯏꯗꯦꯅ ꯍꯥꯏꯔꯒ ꯂꯩꯕꯅꯤ ꯖ ꯔꯤꯐ꯭ꯔꯤꯗ
ꯀꯅꯥꯅ ꯅꯝꯕ꯭ꯔꯥ ꯀꯅꯥꯅ ꯆꯨꯝꯕ꯭ꯔꯗꯤ ꯈꯪꯗꯦ ꯑꯩꯒꯤ ꯏꯅꯥꯎꯅꯨꯄꯤꯅꯗꯤ ꯁꯔꯠ ꯑꯃ ꯄꯤꯔꯛꯄ ꯑꯩ ꯌꯥꯝ ꯀꯦꯞꯁꯟꯗꯣ ꯑꯗꯨꯝ ꯄ꯭ꯔꯤꯟꯗꯣ ꯏ ꯊꯣꯛꯄꯗ ꯌꯥꯝꯅ ꯀꯛꯅꯤꯡꯕꯤꯔꯛꯑꯦ ꯃꯥꯁꯨ ꯈꯪꯗꯕ ꯃꯥꯜꯂꯦ ꯑꯅꯧꯕ ꯂꯩꯔꯑꯦ ꯍꯥꯏ ꯃꯥ ꯑꯗꯨ ꯐ꯭ꯔꯥꯟꯁ ꯍꯥꯏꯗꯗꯤ ꯑꯗꯨꯝ ꯗ꯭ꯔꯤꯞ ꯗ꯭ꯔꯤꯞ ꯏꯕꯒꯤ ꯑꯗꯨꯝ ꯐꯖꯔꯦ ꯃꯥꯒꯤ ꯃꯠꯇꯔ ꯐꯖꯔꯂꯔ ꯑꯗꯣ ꯕꯦꯛ ꯁꯥꯏꯗ ꯀꯔꯤ ꯏꯕ꯭ꯔꯥ ꯈꯪꯕ꯭ꯔꯥ ꯍꯦꯗꯤ ꯇꯨꯋꯀꯣ ꯋꯥ ꯇꯨ ꯇꯤ ꯇꯣꯛ ꯑꯦꯟ꯭ꯋꯦꯟ꯭ꯋ ꯇ꯭ꯋꯦꯟꯇꯤ ꯍꯥꯏꯌꯦ ꯑꯗꯣ ꯁꯤꯒꯨꯝꯕ ꯀꯅꯥꯅ ꯂꯦꯛꯅꯤ ꯍꯥꯏꯕ꯭ꯔꯥꯅ ꯐꯖꯤ ꯐꯖꯕ ꯑꯗꯨ ꯑꯣꯏꯔꯁꯨ ꯀꯦꯞꯁꯟꯗꯣ
ꯍꯣꯏ ꯍꯣꯏ ꯅꯨꯡꯃꯥꯏ ꯃ ꯆꯗ
ꯎꯝ ꯄꯥ ꯀꯗꯔ ꯄꯨ
ꯑꯁ ꯁꯤꯁꯤꯗꯤ ꯍꯥꯡꯕꯤꯒꯅꯨꯗ ꯅꯪꯁꯨ
ꯎꯝ ꯑꯩ ꯑꯩꯒꯤ ꯔꯣꯃꯦꯗꯤ ꯑꯗꯨꯃꯥꯏꯅ ꯑꯗꯨꯝ ꯍꯪꯉꯤꯅꯤ ꯑꯗꯨꯒꯤ
ꯐ꯭ꯔꯤ ꯑꯦꯟ ꯐ꯭ꯔꯔꯤ ꯃꯥꯁꯨ ꯀꯩꯅꯣ ꯇꯧꯕꯅꯤ
ꯑꯥ ꯅꯪꯉꯣꯟꯗꯁꯨ ꯍꯪꯉꯝꯒꯅꯤꯅ ꯃꯥꯅ ꯑꯗꯨꯃꯥꯏꯅ ꯅꯪꯉꯣꯟꯗꯁꯨ ꯍꯪꯕ
ꯃꯥꯗꯤ ꯑꯗꯨꯝ ꯑꯩꯈꯣꯏꯗꯤ ꯀꯥꯖꯤꯟ ꯔꯤꯂꯦꯇꯤꯞꯇꯗꯅ ꯍꯣꯏ
ꯑꯣ ꯑꯩ ꯃꯥꯅ ꯋꯥꯔꯤ ꯁꯥꯕ ꯀꯥꯟꯗ ꯑꯗꯨꯃꯥꯏꯅ ꯑꯗꯨꯝ ꯍꯪꯕꯗꯣ ꯇꯥꯕ ꯑꯗꯨꯒꯤ ꯑꯩꯁꯨ ꯍꯟꯒꯦꯅ ꯇꯧꯕꯅꯤꯡꯕ
ꯑ
ꯎ ꯑ
ꯃꯃꯥꯡ ꯆꯍꯤꯒꯤ ꯈ꯭ꯔꯤꯁꯃꯥꯁꯀꯤ ꯌꯨꯝ ꯆꯠꯄ꯭ꯔꯥ
ꯍꯣꯏ ꯌꯨꯝ ꯆꯠꯂꯦ ꯑꯩꯗꯤꯝ ꯌꯨꯝ ꯆꯠꯄꯅꯦ ꯈ꯭ꯔꯤꯁꯃꯥꯁ ꯖꯅꯋꯥꯔꯤ ꯂꯩ ꯑꯦꯛꯖꯥꯝꯄꯜ ꯗꯦꯠ ꯐꯥꯏꯚꯣꯏꯗ ꯑꯦꯛꯖꯥꯝ ꯂꯩ ꯍꯥꯏꯔꯁꯨ ꯑꯗꯣ ꯑꯩꯗꯤ ꯌꯨꯝ ꯆꯠꯈ꯭ꯔꯒ ꯍꯌꯦꯡ ꯑꯦꯛꯖꯥꯝꯅꯤꯒꯨꯝꯅ ꯗꯦꯠ ꯐꯣꯔ ꯑꯣꯏꯅ ꯑꯗꯨꯝ ꯍꯜꯂꯛꯄꯅꯤ ꯑꯩꯗꯤ
ꯃ
ꯍꯣꯏ ꯅꯥꯏꯈ꯭ꯔꯕꯒꯤ ꯑꯩꯒꯤ ꯃꯥꯔꯛꯁꯤ ꯑꯗꯨꯣ ꯃꯈꯣꯏꯁꯨ ꯐꯖꯅ ꯅꯥꯏꯔꯝꯃꯦ ꯑꯗꯨ
ꯍꯣꯏ ꯀꯁ ꯀꯥꯏꯗꯗ ꯍꯥꯏꯗꯤ ꯏꯟꯖ ꯇꯧꯍꯧꯕꯅ ꯐꯩꯌꯦ ꯐꯥꯁ ꯇꯧꯔꯗꯤꯀꯣ ꯎꯝ
ꯍꯥꯏꯕꯗꯤ ꯍꯥꯏꯕꯗꯤ ꯇꯝꯕꯗꯤ ꯉꯝꯗꯦ ꯑꯩꯈꯣꯏꯒꯤ ꯄꯨꯟꯁꯤꯗꯤ ꯑꯁꯤꯒꯨꯝꯕꯗꯤ ꯈꯟꯗꯦ ꯅꯦꯒꯦꯇꯤꯕꯤꯇꯤꯗꯣ ꯑꯗꯨ ꯑꯣꯏꯔꯁꯨ ꯅꯨꯄꯤ ꯑꯣꯏꯕꯅꯤꯅ ꯅꯣꯡꯃ ꯅꯠꯇ꯭ꯔꯗꯤ ꯅꯣꯡꯃꯜꯗꯤ ꯑꯗꯨꯝ ꯃꯤꯒꯤ ꯌꯨꯝꯗ ꯁꯥꯔꯚꯤꯁ ꯑꯣꯏꯅ ꯂꯩꯈ꯭ꯔꯅꯤꯗꯅ
ꯎꯝ ꯑꯗꯨ
ꯍꯣꯏ ꯑꯗꯨ ꯑꯣꯏꯕꯒꯤ ꯑꯩꯈꯣꯏ ꯌꯨꯝꯗ ꯂꯩꯕ ꯀꯥꯟꯗ ꯊꯦꯡꯅ ꯇꯨꯝꯒꯦ ꯍꯥꯏꯔꯁꯨ ꯇꯨꯝꯃꯣ ꯊꯦꯡꯅ ꯍꯧꯒꯠꯀꯦ ꯍꯥꯏꯔꯁꯨ ꯑꯩꯈꯣꯏꯁꯤ ꯀꯁ ꯀ ꯑꯗꯨꯝ ꯇꯥꯔꯒꯦ ꯍꯦ
ꯍ ꯍꯣꯏ ꯑꯗꯨꯣ
ꯑꯗꯨꯒꯤ ꯑꯦꯛꯖꯥꯝ ꯀꯥꯟꯗꯁꯨ ꯑꯩ ꯊꯥꯔꯠ ꯁꯦꯃꯤꯁꯇꯔꯅ ꯅꯍꯥꯟꯅꯁꯨ ꯑꯗꯨꯃꯥꯏꯅ ꯇꯧꯕꯅꯦ ꯑꯦꯛꯖꯥꯝ ꯑꯦꯛꯖꯥꯝꯅꯤ ꯍꯌꯦꯡ ꯑꯦꯛꯖꯥꯝꯅꯤ ꯍꯥꯏꯕ ꯀꯥꯟꯗ ꯑꯩꯈꯣꯏ ꯈꯨꯟꯗꯒꯤ ꯉꯁꯤꯒꯨꯝꯕꯗ ꯑꯗꯨꯝ ꯂꯥꯛꯄ ꯑꯗꯨ ꯄꯨꯡ ꯑꯩꯠ ꯊꯥꯔꯇꯤ ꯑꯣꯏꯗ ꯌꯨꯝ ꯌꯧꯕꯅꯤꯗ ꯑꯩꯈꯣꯏ ꯌꯥꯝ ꯊꯦꯡꯅ ꯂꯥꯏꯔꯤꯛ ꯄꯥꯅꯤꯡꯉꯥꯏ ꯃꯇꯝ ꯇꯥꯝ ꯂꯩꯇ꯭ꯔꯦ ꯋꯥꯁꯥ ꯆꯥꯛ ꯆꯥꯔꯦ ꯇꯔꯥ ꯄꯨꯡ ꯇꯔꯥ ꯇꯥꯔꯦ ꯇꯨꯝꯅꯤꯡꯈ꯭ꯔꯦ ꯃꯨꯀ ꯋꯥꯃꯟꯕꯒꯤ ꯒꯥꯔꯤ ꯇꯧꯔꯒ
ꯎ ꯑꯗꯨꯝ ꯀꯣꯛꯄ ꯈꯔ ꯂꯩꯔꯗꯤ ꯀꯩꯁꯨ ꯄꯥꯗ꯭ꯔꯁꯨ ꯌꯥꯕ ꯖꯥꯠꯅꯤ
ꯀꯁꯨꯣ ꯄꯥꯏꯔꯒꯂꯦ
ꯍꯥꯝ ꯑ ꯄꯥꯁ ꯇꯧꯔꯗꯤ ꯌꯥꯔꯦꯗ ꯍꯥꯏꯗꯤ ꯇꯕꯛ ꯄꯥꯁ ꯇꯧꯔꯒ ꯊꯕꯛ ꯈꯜꯂꯅꯤ ꯍꯥꯏꯕꯁꯨ ꯅꯠꯇꯦꯀꯣ ꯑꯗꯨꯒ ꯏꯟꯇꯔꯚ꯭ꯌꯨꯒꯨꯝꯕꯗ ꯀꯩꯁꯨ ꯁꯤꯖꯤꯟꯅꯗꯧ ꯃꯥꯟꯗꯦꯕ
ꯄꯥꯁ ꯇꯧꯔꯗꯤ ꯌꯥꯔꯦ ꯈꯜꯂꯦ ꯑꯗꯨ ꯑꯣꯏꯔꯁꯨ ꯑꯩꯈꯣꯏꯗꯤ ꯏꯟꯗꯤꯌꯥꯗ ꯂꯩꯕꯅꯤꯅ ꯃꯥ꯭ꯔꯛ ꯑꯃꯐꯥꯎ ꯀꯥꯎꯟ ꯇꯧꯕ ꯀꯥꯎꯟꯇ꯭ꯔꯤ ꯑꯣꯏꯕꯅꯤꯅ
ꯎꯝ
ꯑꯗꯨꯗꯤ ꯄꯤ ꯁꯤꯁꯨ ꯌꯥꯝ ꯀꯥꯟꯅꯕꯅꯦ
ꯎꯝ ꯑꯗꯨ ꯄꯤꯁꯤꯗꯤ ꯀ꯭ꯂꯥꯁ ꯇꯦꯟ ꯍꯧꯖꯤꯛꯇꯤ ꯀ꯭ꯂꯥꯁ ꯇꯦꯟꯒꯤ ꯈꯛꯇ ꯀꯥꯟꯅꯩꯗ ꯑꯇꯣꯞꯄꯗꯤ ꯀ꯭ꯔꯤꯁꯨ ꯀꯥꯟꯅꯗꯦ ꯑꯥ ꯇꯨꯌꯦꯜꯞ ꯀꯤꯁꯨ ꯈꯥꯔ ꯖꯦꯅꯔꯦꯜ ꯏꯁꯇꯗꯤ ꯇꯝꯒꯗꯕꯒꯤꯗꯤ ꯈꯔ ꯀꯥꯟꯅꯩꯕꯀꯣ
ꯎꯝ ꯍꯝ
ꯑꯇꯣꯞꯄꯗꯤ ꯀꯩꯁꯨ ꯃꯤ ꯀꯝꯄꯤꯇꯤꯇꯤꯞ ꯑꯦꯛꯖꯥꯝꯒꯨꯝꯕ ꯊꯥꯅꯩꯗꯅ ꯑꯌꯥꯝꯕ
ꯍꯣꯏ
ꯑꯗꯨꯒꯤ ꯀꯟꯅꯗꯦꯕ ꯍꯣꯔꯦꯟꯗꯤ ꯅꯪ ꯏꯟꯁꯥꯡ ꯊꯣꯡꯕ ꯌꯥꯎꯔꯔꯣꯏꯗ꯭ꯔꯣ ꯍꯣꯔꯦꯟ ꯀꯩ ꯊꯣꯡꯗꯣꯔꯤ
ꯈꯪꯗ꯭ꯔꯦ ꯢꯟꯁꯥꯡ ꯃꯈꯣꯏꯅ ꯄꯨꯔꯛꯄꯗꯨ ꯑꯗꯨꯝ ꯊꯣꯡꯕꯤꯒꯦ
ꯑꯥ ꯅꯪꯁꯨ ꯍꯩꯗꯤ ꯍꯥꯏꯔꯝꯒꯅꯤꯀꯣ
ꯑꯁ ꯈꯪꯗꯦꯗ ꯑꯩꯈꯣꯏꯗꯤ ꯅꯨꯄꯤꯅꯤꯅ ꯃꯤꯡꯒꯤ ꯈꯛꯇ ꯑꯗꯨꯝ ꯅꯨꯄꯤ ꯑꯣꯏꯕꯅꯤꯗ
ꯍꯣꯢ ꯅꯨꯄꯤꯗꯤ ꯍꯩꯕꯅꯤꯗ ꯑꯗꯨꯝ ꯑꯩꯈꯣꯏ ꯅꯨꯄꯥ ꯑꯩꯈꯣꯏ ꯅꯨꯄꯥꯗꯨꯅꯦ ꯍꯩꯇ꯭ꯔꯤꯗꯣ
ꯅꯣꯢꯗꯤ ꯇꯧꯅꯤꯡꯗꯕꯒꯤꯅꯤ
ꯇꯧꯅꯤꯡꯗꯕꯩꯅꯤ ꯍꯥꯏꯌꯦ
ꯑꯁꯦꯡꯕꯅꯦ
ꯑꯩꯈꯣꯏ ꯔꯨꯝꯃꯦꯠꯇꯨꯁꯨ ꯌꯥꯝ ꯍꯩꯕꯅꯦ ꯏꯟꯖꯥꯡ ꯊꯣꯡꯕ
ꯇꯁ
ꯅꯍꯥꯟ ꯑꯩꯈꯣꯏ ꯊꯣꯡꯉꯒ ꯆꯥꯏ ꯑꯗꯨꯒ ꯌꯥꯝ ꯍꯥꯎꯅ ꯆꯥꯏ ꯑꯗꯨ ꯃꯥꯅ ꯊꯣꯡꯕꯗꯣ ꯃꯣꯔꯣꯛꯇꯤ ꯑꯗꯨꯝ ꯁꯥꯏꯑꯦꯕꯣ
ꯃꯥꯁꯨ ꯆꯥꯕ ꯌꯥꯝ ꯍꯩꯇꯕꯅꯤ ꯃꯣꯔꯣꯛ ꯑꯗꯨ ꯑꯣꯏꯔꯁꯨ ꯑꯩꯈꯣꯏ ꯑꯩꯒꯤ ꯀꯩꯅꯣ ꯑꯩ ꯉꯁꯥꯏ ꯍꯥꯏꯕꯗꯨꯔ ꯅꯣꯏ ꯔꯨꯝꯃꯦꯠ ꯍꯥꯏꯕꯗꯣ ꯑꯇꯣꯞꯄꯔꯥ ꯑꯥ ꯃꯥꯗꯤ ꯃꯣꯔꯣꯛ ꯌꯥꯝ ꯆꯥꯕ ꯅꯠꯇꯦꯗꯅ
ꯍꯣꯏ ꯑꯗꯣ ꯃꯥꯅ ꯊꯣꯡꯕꯗꯣ ꯃꯣꯔꯣꯛ ꯃꯌꯥꯝ ꯍꯥꯞꯀꯅꯦꯕ ꯅꯍꯥꯟ ꯇꯨ ꯇꯥꯏꯝꯁ ꯀꯨꯝꯕ ꯁꯨꯔꯦ ꯃꯥꯅ ꯑꯗꯨꯃꯥꯏꯅ ꯊꯣꯡꯉꯒ ꯃꯣꯔꯣꯛ ꯁꯥꯕꯗꯣ
ꯀꯣꯝꯄ꯭ꯂꯦꯟ ꯀꯣꯝꯄ꯭ꯂꯦꯟ ꯂꯥꯛꯑꯦ ꯍꯥꯏ
ꯀꯣꯝꯄ꯭ꯂꯦꯟꯅ ꯃꯥꯜ ꯍꯥꯞꯇ꯭ꯔꯤꯉꯩꯗ ꯃꯣꯔꯣꯛ ꯌꯥꯝ ꯍꯥꯞꯀꯅꯨꯀꯣ ꯍꯥꯏꯕꯅꯦꯕ ꯑꯗꯨꯒ ꯃꯥꯅ ꯂꯣꯢ ꯍꯞꯆꯟꯒ꯭ꯔꯦ
ꯈꯪꯗꯦ ꯃꯥꯅ ꯄꯥꯝꯕ ꯏꯁꯇꯥꯢꯜ ꯑꯣꯏꯕꯖꯥꯠꯔ ꯑꯗꯨꯗꯤ ꯅꯠꯇ꯭ꯔꯒꯤ ꯃꯥꯒꯤ ꯈꯨꯠꯇꯒꯤ ꯑꯗꯨꯝ ꯃꯣꯔꯣꯛ ꯁꯥꯈ꯭ꯔꯕꯖꯥꯠꯂ
ꯑꯗꯨ ꯑꯗꯨꯝ ꯍꯣꯏ ꯃꯥꯅꯥ ꯃꯥꯅ ꯑꯗꯨꯝ ꯁꯥꯔꯣꯏ ꯈꯟꯕꯒꯤꯀꯣ ꯑ ꯃꯌꯥꯝ ꯍꯥꯞꯄꯗꯣ ꯃꯥꯅ ꯑꯦꯁꯇꯤꯃꯦꯠ ꯇꯧꯕ ꯍꯩꯇꯕꯒꯤ
ꯍꯥꯏꯕꯤꯒꯦ ꯑꯗꯨꯗꯤ
ꯎꯝ ꯃꯣꯛ ꯁꯥꯍꯟꯒꯅꯨ ꯅꯣꯏ ꯔꯨꯝꯃꯦꯗꯣ ꯑꯩꯉꯣꯟꯗ ꯀꯣꯝꯄ꯭ꯂꯦꯟ ꯇꯧꯔꯒ ꯂꯩꯌꯦ ꯍꯥꯏ ꯎꯝꯝ
ꯑꯣ
ꯅꯣꯏ ꯃꯤ ꯀꯌꯥ ꯆꯥꯛ ꯆꯥꯒꯦ ꯑꯗꯨꯗ
ꯃꯤ ꯑꯦꯝ ꯑꯦ
ꯎꯝ
ꯃꯁꯨ ꯕꯤꯖꯤꯅꯦꯁ ꯀꯟꯅ ꯇꯧꯕꯖꯅꯤꯀꯣ ꯍꯣꯏ
ꯇꯧꯕꯅꯦ ꯑꯁ ꯃꯥꯗꯤ ꯕꯤꯖꯤꯅꯦꯁ ꯋꯥꯅꯤ ꯇꯣꯞꯄ ꯇꯣꯄꯁꯨ ꯇ ꯃꯔꯨꯞꯀꯨꯝꯕꯁꯨ ꯁꯥꯟꯅꯩꯌꯦ ꯑꯗꯨꯒ ꯎꯝ ꯃꯦ ꯀꯩꯗꯤ ꯅꯣꯡꯅꯤꯡꯕ ꯃꯤ ꯄꯩꯁꯥ ꯍꯥꯏꯕꯗꯤ ꯄꯩꯁꯥ ꯁꯤꯖꯤꯟꯅꯕ ꯍꯩꯕꯗꯨꯅꯤ ꯀꯩꯅꯣ
ꯑꯩꯈꯣꯏꯅꯗꯤ ꯑꯗꯨꯝ ꯑꯗꯨꯃꯥꯏꯅ ꯇꯧꯒꯦꯅ ꯈꯟꯗꯕꯒꯤꯅꯤꯗ
ꯑ ꯃꯥꯔꯣ
ꯆꯟꯗꯦꯡꯗꯤ ꯂꯩꯌꯦ ꯃꯥꯗꯤꯦ
ꯎꯝ ꯦꯟ ꯊꯥꯕꯅꯤ ꯍ ꯍꯣꯏ ꯎ ꯑꯩ ꯑ ꯅꯔꯣ ꯅꯣꯏꯒꯤꯗꯁꯨ ꯂꯥꯛꯈ꯭ꯔꯕ ꯃꯥ ꯅꯍꯥꯟ
ꯑ ꯑꯩꯅ ꯍꯥꯏ ꯋꯥ ꯅꯨꯄꯥꯥꯎꯋꯥꯩꯗꯤ ꯂꯥꯛꯈ꯭ꯔꯅꯤ ꯑꯗ ꯑꯆꯧꯕ ꯑꯣꯏꯔꯗꯤ ꯈꯪꯗꯦ
ꯅꯠꯇꯦ ꯁꯤ ꯅꯝꯕꯔ ꯄꯤꯕ ꯅꯨꯄꯥꯗꯣ ꯍꯥꯏꯕꯅꯦ